ꯂ
ꯍꯜꯂꯣ
ꯇꯥꯕ꯭ꯔꯣ
ꯑꯁ ꯀꯔꯤ ꯇꯧꯕ ꯆꯠꯅꯣꯅꯦ ꯅꯪꯒꯤ ꯈꯣꯟꯖꯦꯜꯗꯤ ꯌꯥꯝ ꯂꯣꯋꯦꯅꯦ
ꯀꯔꯤꯒꯤꯔ ꯑꯩꯗꯤ ꯌꯥꯝ ꯀꯟꯅ ꯉꯥꯡꯕꯅꯦ
ꯈꯪꯇꯦꯅ ꯏꯅꯔꯖꯤ ꯌꯥꯝ ꯌꯥꯎꯗꯕꯩ ꯃꯥꯜꯂꯦ ꯅꯁꯦ ꯉꯁꯤꯦ
ꯆꯠꯂꯣꯍꯦ ꯑꯩ ꯉꯁꯤ ꯆꯥꯛ ꯌꯥꯝ ꯆꯥꯏ ꯍꯧꯖꯤꯛꯁꯨ ꯑꯆꯥꯄꯣꯠ ꯆꯥꯏ
ꯈꯪꯗꯅꯦꯋꯣ ꯃꯤꯁꯨ ꯑꯗꯨꯃꯥꯏꯅ ꯍꯜꯂꯛꯄ ꯄꯨꯔꯥ ꯑꯩꯅ ꯍꯥꯏꯕꯒꯨꯝꯅ ꯅꯪꯒꯤ ꯈꯣꯟꯖꯦꯜꯗꯣ ꯌꯥꯝ ꯂꯧꯋꯦꯅ ꯍꯥꯏꯗꯦꯕ
ꯇꯅꯤꯦ ꯎꯝ
ꯑꯗꯨꯗꯤ ꯅꯪꯒꯤꯗꯣ ꯕꯣꯂꯨꯝꯗꯤ ꯐꯨ ꯑꯣꯏꯕ꯭ꯔꯣ ꯍꯧꯖꯤꯛ ꯍꯧꯖꯤꯛꯁꯦ
ꯍꯣꯏ ꯑꯣꯏꯌꯦ
ꯑꯗꯨꯃꯥꯏꯅ ꯉꯥꯡꯉꯣ ꯑꯗꯨꯝ ꯑꯗꯨꯃꯥꯏꯅ ꯉꯥꯡꯗꯗꯤ ꯈꯔ ꯈꯔ ꯌꯥꯏꯕ
ꯂꯣꯏꯔꯦ ꯑꯩꯈꯣꯏ ꯂꯩꯀꯥꯏꯁꯤꯡ ꯂꯣꯏ ꯇꯥꯔꯃꯅꯤ ꯑꯗꯨꯗꯤ
ꯑꯩꯗꯤ ꯁꯤ ꯎꯝ ꯑꯩꯒꯤ ꯅꯥꯀꯣꯟꯗ ꯕꯣꯂꯨꯝ ꯑꯃ ꯂꯩꯕꯗꯣ ꯑꯗꯨ ꯀꯂꯒꯗꯦꯕꯤꯅꯦ ꯑꯗꯨ ꯐꯥꯎ ꯇꯥꯕ ꯀꯂꯨꯅꯦ
ꯑꯣ ꯅꯪ ꯅꯥꯀꯣꯡ ꯁꯦꯡꯉꯣ
ꯉꯁꯥꯏ ꯉꯁꯥꯏ ꯉꯁꯥꯏ ꯁꯦꯝꯦꯟꯗꯈ꯭ꯔꯃꯤꯅꯤ
ꯎ ꯍꯟꯗꯛꯇꯤꯀꯣ ꯈꯔ ꯅꯪ ꯀꯣꯜ ꯇꯧꯢꯅ ꯇꯧꯕ ꯃꯥꯜꯂꯦ ꯑꯗꯨꯅ ꯅꯀꯣꯡꯗꯣ ꯈꯔ ꯑꯗꯨꯝ ꯅꯨꯡꯇꯤꯒꯤ ꯁꯦꯡꯉꯣꯕ
ꯉꯁꯥꯏꯗꯤ ꯁꯦꯟꯗꯣꯛꯕꯗꯤ ꯁꯦꯟꯗꯣꯛꯈ꯭ꯔꯕꯅꯤ ꯑꯗꯨ ꯑꯣꯏꯔꯁꯨ ꯇꯥꯕꯗꯣ ꯅꯣꯔꯃꯦꯜ ꯑꯣꯏꯇꯦꯕꯀꯣ ꯅꯪꯒꯤꯗꯣ
ꯅꯪꯗꯣ ꯐꯖꯅ ꯁꯦꯡꯕꯤꯗꯕꯒꯤꯅꯦ ꯑꯗꯣ ꯉꯍꯥꯟꯗꯒꯤ ꯉꯍꯥꯟꯗꯒꯤ ꯁꯦꯡꯗ꯭ꯔꯒ ꯊꯝꯕꯅꯤꯅ ꯉꯁꯤ ꯗ ꯁꯦꯡꯕꯅꯤꯅ ꯅꯪ ꯁꯦꯡꯕ ꯉꯝꯗ꯭ꯔꯥꯕ ꯃꯥꯜꯂꯦ
ꯑꯩꯒꯤꯗꯤ ꯑꯗꯨꯝ ꯌꯥꯕ꯭ꯔꯣ
ꯌꯥꯏꯅ ꯀꯩꯁꯨ ꯇꯧꯗꯦ
ꯑꯩꯈꯣꯏꯒꯤꯗꯤ ꯕꯤꯔꯥ ꯂꯩꯇꯦꯕꯜ ꯅꯪꯒꯤꯅꯦꯕ ꯕꯤꯔꯥꯜ ꯂꯩꯕꯗꯣ
ꯑꯩꯒꯤꯁꯨ ꯑꯩꯅ ꯅꯠꯇꯦ ꯅꯅꯥꯗꯣ
ꯈꯪꯗꯦꯅꯦ ꯅꯪꯒꯤꯗꯣ ꯑꯃꯗꯗꯤ ꯑꯃꯗꯤ ꯁꯣꯏꯔꯝꯅꯤ
ꯁꯣꯏꯗꯤꯌꯦ ꯑꯩꯉꯣꯟꯗꯁꯨ ꯀꯔꯤꯁꯨ ꯇꯧꯗꯦ ꯏꯃꯥꯟꯅꯕꯁꯤꯡ ꯇꯧꯕꯁꯨ ꯀꯔꯤꯁꯨ ꯍꯥꯏꯗꯦ
ꯐꯣꯟ ꯄꯥꯏꯕ ꯑꯗꯨꯗꯤ ꯐꯣꯟ ꯄꯥꯏꯕ ꯌꯥꯝ ꯍꯥꯏꯇꯕꯩ ꯃꯥꯜꯂꯦꯀꯣ
ꯅꯪꯀꯣ ꯍꯣꯏ
ꯅꯒꯤ ꯃꯤꯗꯤ ꯅꯪꯒꯤ ꯃꯤꯡꯗꯤ ꯅꯨꯄꯥꯒꯤ ꯃꯤꯡ ꯃꯥꯜꯂꯅꯦ
ꯆꯠꯂꯣꯍꯦ ꯅꯨꯄꯤꯒꯤ ꯃꯤꯡꯅꯦ ꯅꯪ ꯑꯩꯈꯣꯏ ꯅꯪ ꯈꯪꯁꯨ ꯈꯪꯗ꯭ꯔꯒꯥ
ꯑꯩꯈꯣꯏ ꯐ꯭ꯔꯦꯟ ꯁꯔꯀꯜ ꯑꯗꯨꯒꯨꯝꯕ ꯁꯤꯒꯨꯝꯕ ꯅꯪꯒꯤ ꯃꯤꯡꯒꯨꯝꯕ ꯅꯨꯄꯥꯒꯤ ꯃꯤ ꯌꯥꯝ ꯂꯩꯑꯕ ꯑꯗꯨꯒꯤ
ꯏꯅꯥꯎꯅꯨꯄꯥ ꯑꯣꯏꯕ ꯖꯥꯠꯂꯣ
ꯍꯥ
ꯏꯅꯥꯎ ꯅꯨꯄꯥꯒ ꯑꯣꯏꯔꯝꯗꯅꯀꯣ
ꯑꯩꯗꯤ ꯀꯔꯤ ꯍꯥꯏꯕ
ꯍꯧꯖꯤꯛ ꯍꯧꯖꯤꯛ ꯑꯩꯒꯤ ꯃꯤꯡꯁꯦ ꯑꯁꯦꯡꯕꯒꯤ ꯅꯃꯥꯟꯅꯕ ꯂꯩꯕ꯭ꯔꯥ ꯍꯥꯏꯕ
ꯂꯩꯌꯦ ꯑꯅꯤ ꯑꯍꯨꯝ ꯂꯩꯌꯦ
ꯑꯁ ꯑꯣ ꯐꯩ ꯐꯩ
ꯅꯣꯏꯒꯤ ꯃꯤꯁꯨ ꯂꯩꯌꯦ ꯑꯗꯨꯒ ꯅꯣꯏꯒꯤ ꯃꯤꯁꯨ ꯂꯩꯌꯦ ꯑꯗꯨꯒ ꯅꯣꯏꯒꯤ ꯃꯤ ꯅꯠꯇꯕꯁꯨꯨ ꯂꯩꯌꯦꯕ ꯁꯄꯦꯂꯤꯡ ꯁꯄꯦꯂꯤꯡꯗꯤ ꯈꯔ ꯈꯩꯅꯥꯢꯌꯦ
ꯑꯣ
ꯁꯄꯦꯂꯤꯡ ꯈꯦꯠꯅ
ꯑꯗꯣ ꯑꯩꯒ ꯃꯥꯟꯅꯕ ꯃꯤꯡ ꯃꯥꯟꯅꯕ ꯑꯣ ꯑꯗꯨꯀꯣ
ꯎꯝ
ꯑꯩꯒ ꯃꯤꯡ ꯃꯥꯟꯕꯁꯤꯡꯁꯦ ꯇꯤꯟꯅꯕ ꯅꯨꯡꯉꯥꯏꯕ꯭ꯔꯣ
ꯇꯤꯟꯅꯕꯗꯣ ꯈꯔ ꯅꯨꯡꯉꯥꯏꯇꯦ
ꯅꯆꯤꯟ ꯊꯤꯒꯅꯨ ꯅꯨꯡꯉꯥꯏꯕꯅꯦ
ꯅꯨꯡꯉꯥꯏꯇꯦ ꯃꯣꯏꯁꯦ
ꯅꯪ ꯍꯥꯏꯖꯤꯟꯅꯕ ꯃꯥꯜꯂꯦ
ꯃꯁꯥꯒꯤ ꯈꯟꯗ ꯃꯁꯥꯒꯤ ꯈꯛꯇ ꯈꯜꯂꯦ ꯈꯜꯂꯦꯕꯀ ꯑꯗꯨꯒꯨꯝꯕ ꯃꯤ ꯌꯥꯝꯃꯦ ꯁꯤꯒꯤ ꯃꯤꯡ ꯁꯤꯒꯨꯝ ꯃꯤꯡ ꯎꯝ ꯃꯤꯡꯖꯦ
ꯕꯦꯔꯥꯅꯤꯍꯦ ꯅꯪꯗꯤ ꯀꯔꯤꯔꯥ ꯅꯪꯁꯦ ꯑꯩꯒ ꯊꯦꯡꯅꯔꯝꯃꯗꯤ ꯐꯒꯗꯕ ꯍꯥꯟꯅ
ꯊꯦꯡꯅꯔꯗꯤ ꯊꯦꯡꯅꯔꯗꯤ ꯅ ꯁꯤ ꯅꯪ ꯀꯔꯤ ꯊꯕꯛ ꯇꯧꯒꯦ
ꯑꯩꯗꯤꯀꯣ ꯃꯤꯒꯤ ꯈꯛꯇ ꯈꯟꯕꯅꯦ ꯑꯩꯒꯤ ꯈꯟꯗꯦ ꯑꯩꯗꯤ
ꯑꯣ ꯌꯥꯏꯗ ꯌꯥꯏꯗ ꯅꯪ ꯎꯝ
ꯑꯩꯗꯤ ꯀꯩꯅꯣ ꯑꯩꯗꯤ ꯊꯕꯛ ꯇꯧꯗꯦ ꯑꯗꯣ ꯑꯩꯗꯤ ꯀꯩꯅꯣꯅꯦ ꯄꯁꯇꯔꯒꯤ ꯅꯨꯄꯤ ꯑꯣꯏꯕꯀꯣ ꯇꯥꯕ ꯍꯣꯏ
ꯑꯗꯨꯗꯤ ꯌꯥꯝ ꯔꯤꯂꯤꯖꯁ ꯑꯣꯏꯕ ꯅꯨꯄꯤꯅꯤꯅꯦ ꯅꯁꯦ
ꯍꯣꯏ ꯍꯣꯏ ꯑꯗꯨꯅꯅꯦ ꯑꯩꯅ
ꯑꯩꯗꯤ ꯑꯩꯒꯤ ꯀꯔꯤꯁꯨ ꯈꯟꯗꯦ ꯃꯤꯒꯤ ꯈꯛꯇ ꯈꯜꯂꯦ ꯍꯥꯏꯕꯗꯣ
ꯑꯗꯨꯗꯤ ꯑꯗꯨꯗꯤ ꯐꯠꯇꯕꯗꯤ ꯉꯥꯡꯕ ꯌꯥꯎꯔꯣꯏꯅꯦ ꯅꯪꯉꯣꯟꯗꯗꯤ
ꯑꯩꯗꯤ ꯉꯥꯡ ꯑꯩ ꯑꯩꯗꯤ ꯉꯥꯡꯁꯨ ꯉꯥꯡꯉꯣꯏꯌꯦ ꯑꯩꯉꯣꯟꯗ ꯉꯥꯡꯕ ꯃꯤꯁꯤꯡꯗꯤ ꯀꯔꯤꯁꯨ ꯈꯟꯕꯤꯗꯦ ꯑꯗꯨꯕꯨ ꯑꯩꯗꯤ ꯉꯥꯡꯗꯦ
ꯑꯗꯨꯗꯤ ꯌꯥꯝ ꯐꯩꯅ ꯅꯪꯗꯤ ꯁꯤꯔꯒ ꯑꯥ ꯍꯦꯕꯦꯟꯗ ꯂꯩꯒꯗꯧꯕ ꯅꯨꯄꯤꯅꯤꯅꯦ
ꯍꯣꯏꯅꯦ ꯑꯩꯈꯣꯏꯅ ꯍꯤꯡꯂꯤꯁꯦ ꯁꯔꯒꯥꯗ ꯆꯠꯅꯤꯡꯉꯥꯏ ꯍꯤꯡꯕꯅꯦ
ꯑꯗꯨꯃꯥꯏꯅ ꯇꯧꯃꯜꯂꯦ ꯅꯍꯥꯡꯗꯤ
ꯅꯪ ꯂꯥꯏꯁꯪꯒ ꯑꯝꯇ ꯆꯠꯇ꯭ꯔꯣ ꯅꯪ ꯂꯩꯁꯪꯒ ꯑꯝꯇ ꯆꯠꯇ꯭ꯔꯣ
ꯀꯂ ꯍꯕ
ꯅꯪ ꯂꯥꯏꯁꯪꯒ ꯑꯝꯇ ꯆꯠꯇꯕ꯭ꯔꯥ ꯍꯥꯏꯕ
ꯀꯏꯗꯒꯤꯗꯒꯤ ꯏꯅꯣꯅꯦ
ꯀꯔꯤ
ꯀꯗꯥꯏꯗꯒꯤ ꯆꯠꯒꯗꯧꯕꯅꯣꯅꯦ ꯑꯗꯨꯒꯨꯝꯕꯗ
ꯑꯦ ꯅꯪ ꯆꯔꯆ ꯆꯠꯇꯦ
ꯑꯣꯏꯣꯏ
ꯎꯝ
ꯃꯤ ꯍꯣꯏ ꯍꯣꯏ
ꯀꯨꯔꯤꯗ꯭ꯔ
ꯑꯩꯈꯣꯏ ꯔꯨꯝꯗꯗꯤ ꯂꯩꯇꯦꯕ ꯑꯗꯨꯒꯨꯝꯕ ꯃꯐꯝ
ꯑꯣ ꯅꯪꯁꯦ ꯑꯗꯨꯒꯤ ꯑꯩꯕꯨꯠ ꯊꯥꯗꯔꯛꯄ ꯃꯥꯜꯂꯦ ꯏꯁꯣꯔꯅ
ꯍꯥ
ꯑꯗꯨꯒꯤꯀꯣ ꯅꯪꯉꯣꯟꯗꯀꯣ ꯋꯥ ꯑꯐꯕ ꯈꯔ ꯇꯥꯛꯄꯤꯅꯤꯉꯥꯏꯀꯣ
ꯑꯥ
ꯋꯥꯔꯤ ꯁꯥꯟꯅꯕ ꯐꯪꯍꯟꯕ ꯃꯥꯜꯂꯦ ꯍꯥꯏꯕ
ꯑꯣ ꯑꯗꯨ ꯅꯪꯁꯦ ꯐꯁꯇꯣꯏꯒꯤ ꯅꯨꯄꯤꯅꯦ ꯍꯥꯏꯌꯦ ꯑꯗꯣ ꯈꯔ ꯐꯖꯕ ꯍꯥꯏꯕꯤꯔꯣꯅꯦ
ꯑꯗꯣ ꯍꯥꯏꯕꯅꯤ ꯀꯩꯅꯣ ꯇꯥꯗꯕ꯭ꯔꯣ
ꯑꯗꯨ ꯈꯔꯥ ꯈꯔ ꯐꯖꯕ ꯋꯥꯍꯩ ꯈꯔ ꯐꯖꯕ ꯀꯤꯁꯣꯔꯒꯤ ꯕꯥꯏꯕꯜꯒꯨꯝꯕꯗꯤ ꯅ ꯐꯖꯅ ꯍꯥꯡꯝ ꯂꯩꯅꯦ
ꯍꯣꯏ ꯈꯪꯉꯦ ꯑꯗꯣ ꯍꯟꯗꯛ ꯏꯔꯥꯡ ꯈꯔ ꯐꯠꯇꯕꯒꯤꯀꯣ ꯑꯩꯁꯨ ꯂꯣꯏ ꯀꯥꯎꯊꯣꯛꯈ꯭ꯔꯦ
ꯅꯣꯏꯁꯦ ꯑꯗꯨꯒꯨꯝꯕꯗꯗꯤ ꯌꯥꯝ ꯔꯤꯂꯤꯖꯁ ꯊꯣꯏꯕꯗꯣ ꯑꯗꯨ ꯍꯦꯟꯅ ꯔꯤꯂꯤꯖꯁ ꯋꯦ ꯇꯧꯕꯅꯤ ꯁꯤꯒꯨꯝꯕ ꯁꯤꯆꯨꯋꯦꯁꯟꯗꯗꯤ
ꯍꯣꯏ ꯑꯣꯏꯔꯤꯅꯦ ꯑꯗꯨꯕꯨ ꯑꯩꯗꯤ ꯄꯁꯇꯔꯃꯛꯇꯤ ꯅꯠꯇꯦꯗꯅ ꯃꯥꯒꯤ ꯅꯨꯄꯤꯅꯦ ꯍꯥꯏꯕ ꯋꯥꯅꯦ ꯍꯟꯗꯛꯁꯦ ꯊꯕꯛꯁꯨ ꯁꯨꯕ ꯌꯥꯗꯕꯅꯤꯅꯀꯣ ꯄꯩꯁꯥꯁꯨ ꯊꯣꯛꯛꯇ꯭ꯔꯕꯅꯤꯅ ꯌꯥꯝ ꯋꯥꯔꯦꯕ ꯏꯃꯨꯡꯒꯤ ꯑꯣ ꯑꯩꯁꯨ ꯄꯨꯕ ꯍꯧ ꯌꯥꯎꯔꯕꯅꯤꯅꯀꯣ
ꯃꯥꯅꯤ ꯃꯥꯅꯤ ꯍꯣꯏ ꯅꯍꯥꯟꯗꯤ ꯅꯣꯏ ꯑꯅꯤ ꯂꯨꯍꯣꯡꯗ꯭ꯔꯤꯉꯥꯏꯗꯤ ꯑꯅꯤꯅꯦꯕꯀꯣ
ꯗꯀꯣ
ꯑꯗꯨꯗꯤ ꯍꯧꯖꯤꯛꯇꯤ ꯅꯣꯏ ꯑꯅꯤꯁꯦ ꯅꯍꯥꯟ ꯂꯣꯡꯗ꯭ꯔꯤ ꯂꯨꯍꯣꯡꯗ꯭ꯔꯤꯉꯥꯏ ꯅꯪꯒꯤ ꯅꯨꯄꯥꯒ ꯍꯧꯖꯤꯛ ꯅꯪꯗꯣ
ꯎꯝ
ꯑꯃ ꯅꯠꯇꯦꯕ ꯑꯅꯤꯅꯦꯕꯀꯣ
ꯍꯣꯏ
ꯑꯗꯨ ꯍꯦꯛ ꯂꯨꯍꯣꯡꯕ ꯅꯨꯃꯤꯠꯗꯒꯤ ꯅꯣꯏ ꯑꯅꯤ ꯑꯣꯏꯕꯗꯣ ꯑꯃ ꯑꯣꯏꯔꯦꯕ ꯅꯠꯇ꯭ꯔꯣ ꯑꯗꯨ ꯑꯣꯏꯔꯗꯤ ꯑꯗꯨ ꯑꯣꯏꯔꯗꯤ ꯅꯪꯒꯤ ꯅꯨꯄꯥꯅ ꯊꯕꯛ ꯇꯧꯕꯗꯣ ꯃꯥꯡꯁꯨ ꯌꯧꯒꯗꯧꯕ ꯅꯠꯇ꯭ꯔꯣꯅꯦ
ꯌꯥꯎꯕꯅꯦ ꯑꯩꯁꯨ
ꯑꯗꯨ ꯌꯥꯎꯕꯅꯦ ꯑꯗꯨ ꯑꯣꯏꯔꯗꯤ ꯅꯪꯁꯦ ꯅꯪꯒꯤ ꯅꯨꯄꯥꯅ ꯈꯪꯕ ꯅꯨꯄꯥ ꯅꯪꯒꯤ ꯅꯨꯄꯥꯅ ꯇꯧꯕ ꯅꯪꯁꯨ ꯑꯗꯨꯒꯨꯝꯕ ꯌꯥꯝ ꯍꯥꯏ
ꯍꯣꯏ ꯍꯥꯏꯕꯅꯦ ꯑꯗꯣ ꯀꯔꯤꯒꯔꯥ ꯈꯪꯗꯦ ꯅꯪꯕꯨ ꯋꯥꯔꯤ ꯁꯥꯟꯅꯕ ꯐꯪꯉꯒ ꯋꯥꯈꯜꯁꯦ ꯍꯣꯡꯒꯦ ꯇꯧꯋꯤꯅꯦ
ꯋꯥꯡꯒꯗꯧꯕꯅꯤꯅꯦ ꯀꯔꯤꯅꯣꯅꯦ ꯍꯦꯛ ꯑꯩꯈꯣꯏꯕꯨ ꯋꯥꯔꯤ ꯁꯥꯕꯗꯣ ꯅꯪꯒꯤ ꯂꯥꯏꯕꯥꯛꯁꯦ ꯌꯥꯝ ꯐꯕꯅꯦ
ꯑꯩ ꯈꯪꯗꯦ ꯍꯦ ꯐꯣꯟꯗꯤ ꯇꯧꯋꯦ ꯀꯔꯤꯒꯤꯔ ꯅꯣꯏ ꯄꯥꯈꯪ ꯃꯆꯥ ꯃꯆꯥꯁꯤꯡꯕꯨ ꯋꯥꯔꯤ ꯁꯥꯟꯅꯕ ꯐꯪꯕꯁꯦ ꯃꯈꯜꯁꯦ ꯍꯦꯛꯇ ꯍꯣꯡꯒꯦ ꯇꯧꯔꯤꯅꯦ
ꯍꯣꯟꯕ ꯌꯥꯕꯅꯤ ꯑꯩꯈꯣꯏꯁꯨ ꯍꯣꯡꯒꯗꯧꯕꯅꯤ ꯃꯤ ꯑꯗꯨꯒꯨꯝꯕ ꯅꯨꯄꯤ ꯌꯥꯝ ꯂꯩꯔꯝꯅꯦ ꯍꯟꯗꯛ ꯋꯥꯔꯤ ꯁꯥꯕꯗꯒꯤꯀꯣ
ꯑꯣ ꯅꯣꯏꯗꯤ ꯀꯔꯤ ꯀꯃꯥꯏ ꯇꯧꯕꯒꯤꯦꯔ
ꯑꯩꯈꯣꯏꯗꯤ ꯁꯨꯝ ꯁꯨꯝ ꯁꯨꯃꯥꯏꯅ ꯁꯨꯝ ꯋꯥꯔꯤ ꯁꯥꯕꯒꯤ ꯋꯥꯅꯤꯗ
ꯌꯥꯝ ꯈꯦꯠꯅꯕꯗꯤ ꯇꯧꯗꯦꯗ ꯑꯩꯈꯣꯏꯁꯨ
ꯎꯝ ꯀꯩ ꯃꯆꯦꯜ ꯆꯥꯔꯒꯦ
ꯑꯁ ꯍꯧꯖꯤꯛꯁꯦ ꯑꯗꯨꯒꯨꯝꯕ ꯍꯪꯕ ꯃꯇꯝ ꯇꯝ ꯂꯩꯇꯦ ꯍ
ꯑꯁꯤ ꯑꯐꯕ ꯋꯥ ꯍꯧꯅꯤꯡꯉꯥꯏ ꯇꯧꯕꯅꯦ
ꯃꯇꯝꯁꯦ ꯌꯥꯝ ꯆꯥꯟꯅꯗꯦꯅꯦ ꯅꯪꯒꯤ ꯋꯥꯍꯩꯁꯦ
ꯑꯣꯏꯁꯅꯨ ꯑꯗꯣ ꯅꯪ ꯆꯔꯥ ꯋꯥꯜꯂꯕꯣ
ꯍꯥ
ꯆꯔꯥ ꯋꯥꯜꯂꯕ꯭ꯔꯣ
ꯑꯗꯨ ꯀꯔꯤꯅꯣ ꯑꯗꯨꯅ ꯑꯩꯈꯣꯏꯗꯤ ꯑꯩꯈꯣꯏꯗꯤ ꯑꯗꯨꯒꯨꯝꯕ ꯈꯪꯗꯦ ꯀꯔꯤꯅꯣ ꯐꯖꯅ ꯍꯥꯏꯕꯤꯑꯣ
ꯅꯪ ꯆꯔꯥ ꯋꯥꯜꯂꯕ꯭ꯔꯣ ꯍꯥꯏꯕꯗꯣ ꯅꯪ ꯈꯪꯗꯦ
ꯈꯪꯗꯦ ꯑꯩꯈꯣꯏꯗꯤ ꯑꯩꯈꯣꯏꯗꯤ ꯂꯥꯏꯔꯤꯛ ꯂꯥꯏꯔꯤꯛ ꯂꯥꯏꯔꯤꯛꯀꯨꯝꯕ ꯑꯗꯨꯒꯨꯝꯕꯗꯤ ꯍꯥꯏꯗꯦꯕ ꯑꯗꯨꯒꯤ ꯈꯔ ꯑꯗꯨꯅ ꯍꯥꯏꯕꯤꯔꯛꯎꯕ ꯒ꯭ꯌꯥꯟ ꯇꯥꯕ ꯌꯥꯕ
ꯅꯪꯀꯣ
ꯎꯝ
ꯎ ꯆꯥꯛ ꯆꯥꯔꯕ꯭ꯔꯥ ꯍꯥꯏꯕ ꯍꯧꯖꯤꯛꯀꯤ ꯀꯩꯅꯣꯒꯤ ꯑꯣꯏꯅ ꯑꯌꯨꯛꯀꯤ ꯅꯠꯇꯕ
ꯆꯥꯗꯦꯗ ꯑꯗꯨꯒꯨꯝꯕ ꯗꯤ
ꯑꯣ ꯅꯨꯄꯥꯅꯤꯅ
ꯑꯌꯨꯛ ꯆꯥꯏ ꯑꯗꯨꯒ ꯅꯨꯡꯗ ꯆꯥꯏ ꯑꯗꯨꯒ ꯗꯤꯅ ꯆꯥꯔꯦ ꯑꯗꯨꯅ ꯂꯣꯏꯔꯦ
ꯂꯟꯁꯇ ꯀꯔꯤ ꯀꯔꯤ ꯆꯥꯕ꯭ꯔꯣ
ꯑꯩꯈꯣꯏꯁꯦ ꯉꯁꯤ ꯉꯥꯅꯨ ꯆꯥꯏꯌꯦ
ꯎꯝ ꯑꯗꯨꯗꯤ ꯃꯣꯔꯅꯤꯡꯗꯗꯤ ꯀꯔꯤ ꯆꯥꯕ
ꯃꯣꯔꯅꯤꯡꯗꯤ ꯑꯌꯨꯛꯇꯤ ꯆꯥꯗꯦꯗ ꯕ꯭ꯔꯦꯛꯐꯥꯁ ꯈꯛꯇ ꯆꯥꯕꯅꯦꯕ
ꯑꯣ ꯅꯪꯁꯦ ꯀꯦꯔꯤꯗ ꯂꯩꯕ꯭ꯔꯣ ꯔꯦꯟꯗ ꯂꯩꯕ꯭ꯔꯣ
ꯍꯥꯏꯥꯏꯗꯤꯦ
ꯑꯦ ꯍꯣꯁꯇꯦꯜꯗ ꯂꯩꯕ꯭ꯔꯥ ꯍꯥꯏꯕ ꯑꯣ ꯐꯩꯅꯦ ꯀꯔꯤ ꯇꯧꯕ ꯆꯠꯄꯅꯣ ꯀꯔꯤ ꯇꯧꯕ ꯆꯠꯄꯅꯣ
ꯑꯩꯗꯤ ꯔꯤꯁꯔꯁ ꯏꯁꯇꯨꯗꯦꯟ ꯏꯁꯀꯣꯂꯔꯅꯤ ꯍꯥꯏꯗꯤ
ꯑꯣ ꯐꯩꯔꯦ ꯐꯩꯔꯦ ꯅꯨꯡꯉꯥꯏꯕ꯭ꯔꯥ
ꯍꯣꯏ ꯅꯨꯡꯉꯥꯏ ꯍꯥꯏꯕ ꯇꯥꯔꯦ ꯌꯥꯝ ꯅꯨꯡꯉꯥꯏꯌꯦ
ꯀꯔꯤꯒꯤ ꯁꯕꯖꯦꯛꯇꯔꯣ
ꯕꯤꯖꯤꯅꯦꯁꯀꯤꯗ
ꯌꯌꯨꯁꯅꯦꯁꯁꯤꯗ ꯏꯁꯁ ꯌꯥꯝ ꯐꯩꯀꯣ ꯃꯤꯗꯤ ꯑꯩꯁꯨ ꯌꯥꯎꯕ ꯌꯥꯕ꯭ꯔꯥ
ꯅꯣꯡꯁꯦ ꯅꯪꯗꯤ ꯌꯥꯔꯣꯏꯗ ꯅꯪꯗꯤ ꯅꯨꯄꯥ ꯂꯩꯈ꯭ꯔꯦ ꯍꯥꯏꯅꯦ
ꯅꯨꯄꯥ ꯂꯩꯕꯁꯤꯡ ꯌꯥꯗꯕ꯭ꯔꯥ
ꯑꯗꯨ ꯍꯧꯖꯤꯛꯇꯤ ꯑꯗꯨꯗꯤ ꯈꯔ ꯐꯠꯇ ꯌꯥꯕꯨꯗꯤ ꯌꯥꯏꯕꯀꯣ ꯌꯥꯗꯦ ꯍꯥꯏꯕꯗꯤ ꯅꯠꯇꯦꯕꯀꯣ
ꯑꯥ
ꯑꯗꯨ ꯈꯔ ꯐꯔꯥꯛ ꯇꯥꯔ ꯇꯧ ꯃꯜꯂꯦ ꯈꯔ ꯕꯤꯔꯥ ꯇꯧꯔ ꯇꯧ ꯃꯜꯂꯦ ꯌꯨꯝ ꯂꯩꯔ
ꯇꯧꯔꯣꯏꯌꯦꯦ ꯑꯩꯒꯤ ꯅꯨꯄꯥꯗꯤꯀꯣ ꯌꯥꯝꯅ ꯁꯞꯄꯣꯔꯇꯤꯞ ꯑꯣꯏꯌꯦ
ꯌꯥꯏ ꯑꯗꯨ ꯑꯣꯏꯔꯗꯤ ꯅꯪ ꯇꯧꯒꯦ ꯍꯥꯏꯗꯤ ꯇꯧꯕ ꯌꯥꯏ ꯑꯗꯨꯒ ꯕꯤꯖꯤꯅꯦꯁ ꯆꯨꯕꯃꯦꯟ ꯍꯥꯏꯁꯤꯔꯥ ꯅꯪꯒꯤꯦ ꯃꯤꯡꯗꯣ ꯑꯗꯨꯝꯃꯥꯏꯅ ꯑꯣꯏꯕ ꯌꯥꯏ
ꯎꯝ ꯎꯝ ꯍꯣꯏꯅꯦ ꯑꯩ ꯅꯪꯒꯤ ꯃꯈꯥꯗ ꯆꯪꯉꯒꯦ
ꯍꯥꯏ ꯍꯥꯏꯕꯗꯤ ꯑꯩꯗꯤ ꯍꯧꯖꯤꯛ ꯕꯤꯖꯤꯅꯦꯁ ꯍꯥꯎꯗ꯭ꯔꯤ ꯑꯩꯗꯤ ꯏꯁꯀꯣꯂꯔꯅꯤ ꯍꯥꯏꯕꯅꯤ
ꯑꯣꯨꯡ ꯑꯗꯣ ꯅꯪ ꯅꯪꯒꯤ ꯏꯁꯀꯣꯂꯔꯗꯣ ꯀꯩꯅꯣꯒꯤꯅꯦ ꯍꯥꯏꯕ ꯕꯤꯖꯤꯅꯦꯁꯀꯤꯅꯦ ꯍꯥꯏꯕ ꯅꯠꯇ꯭ꯔꯣ
ꯑꯩꯈꯣꯏ ꯑꯗꯨꯗ ꯔꯤꯁꯥꯔꯁ ꯇꯧꯕꯀꯣ
ꯑꯥ ꯑꯗꯣ ꯔꯤꯁꯔꯁꯀꯤ ꯃꯐꯝꯗꯣ ꯑꯩꯁꯨ ꯌꯥꯎꯋꯦ ꯍꯥꯏꯕꯅꯦ
ꯑꯗꯨꯗꯤ